ꯇꯥꯏ ꯇꯥꯏ
ꯑꯁ ꯋꯥꯔꯤ ꯅꯨꯡꯉꯥꯏꯍꯦ
ꯅꯪ ꯅꯪ ꯋꯥꯔꯤ ꯂꯤꯔꯛꯑꯣ ꯑꯩ ꯇꯥꯔ ꯇꯨꯝꯒꯦ ꯎꯏꯌꯦ ꯑꯗꯣ ꯋꯥꯔꯤ ꯁꯗꯥ ꯎ ꯋꯥꯑ
ꯕꯣꯜ ꯕꯣꯜ ꯌꯦꯡꯅꯕ ꯉꯥꯏꯗꯨꯗ ꯍꯧꯖꯤꯛ ꯀꯨꯏꯔꯒꯗꯤ ꯌꯥꯔꯔꯣꯏꯍꯦ
ꯑꯁ ꯑꯗꯨꯅꯦ ꯑꯗꯨꯗ ꯍꯧꯖꯤꯛ ꯑꯗꯣ ꯑꯩꯅ ꯇꯨꯝꯈ꯭ꯔꯗꯤ ꯑꯃꯨꯛ ꯃꯤꯠꯁꯦ ꯄꯥꯡꯊꯣꯛꯄ ꯉꯝꯃꯣꯏꯕꯀꯣ
ꯑꯗꯨꯅꯤ ꯑꯗꯨꯅ ꯅꯪ ꯋꯥ ꯈꯥꯔ ꯉꯥꯡꯒꯗꯕꯅꯤ ꯑꯗꯨꯅ ꯇꯥꯛꯕꯗꯤ
ꯑꯁ ꯅ‌ꯣꯁꯨ ꯉꯥꯔꯥꯡ ꯋꯥꯏ ꯑꯃꯨꯛ ꯍꯣꯔꯦꯟ ꯄꯨꯡ ꯇꯔꯨꯛꯀꯤꯁꯨ ꯑꯃꯨꯛ ꯌꯦꯡꯗꯣꯏꯅꯦ ꯑꯩꯁꯦ ꯋꯥꯔ
ꯌꯦꯡꯗ꯭ꯔꯗꯤ ꯋꯥꯈꯜ ꯅꯨꯡ ꯉꯥꯏꯗꯕꯀꯣ ꯍꯧꯖꯤꯛꯀꯥꯟꯗꯤ ꯌꯥꯝ ꯋꯥꯔ ꯃꯤꯠꯀꯁꯦ ꯂꯣꯏꯅ ꯊꯤꯔꯕꯅꯦ ꯃꯣꯏ ꯌꯦꯡꯃꯟꯗꯅꯀꯣ ꯑꯁ
ꯅꯪꯁꯦ ꯅꯍꯥꯟꯗꯗꯤ ꯐꯖꯅ ꯆꯥꯛꯑꯝꯃꯅꯤ ꯑꯗꯨꯗꯤ ꯁꯥꯎꯁꯨ ꯁꯥꯎꯅꯤꯡꯉꯝꯃꯅꯤꯀꯣ
ꯅꯍꯥꯟ ꯁꯅꯕ ꯃꯑꯣꯡꯗꯣ ꯌꯥꯝ ꯀꯩꯅꯣ ꯇꯧꯋꯦꯅ
ꯑꯁ ꯑꯗꯨ ꯅꯨꯃꯤꯠꯇꯣ
ꯎꯝ
ꯏꯃꯥꯟꯅꯕ ꯅꯝꯕꯔ ꯇꯦꯟ ꯇꯧꯕꯗꯣ ꯅꯝꯕꯔ ꯇꯔꯥ ꯇꯧꯕꯗꯣ ꯃꯥ ꯁꯥꯟꯅꯩꯌꯦ ꯍꯥꯏꯕ ꯋꯥꯅꯦꯕꯀꯣ ꯌꯦꯡꯕ ꯑꯩꯅ ꯋꯥꯕꯅꯦꯕ
ꯌꯦꯡꯕ ꯑꯩꯈꯣꯏꯅ ꯋꯥꯕ ꯍꯦꯜꯂꯦꯕ
ꯍꯣꯏ ꯑꯁ ꯑꯁꯦ ꯆ ꯆꯥꯛꯄꯨ ꯂꯥꯝꯕꯅꯦꯍ‌ꯦ ꯋꯥꯃꯟꯗꯅ ꯇꯧꯗ꯭ꯔꯣ ꯃꯣꯏ ꯁꯥꯟꯅꯩ ꯍꯥꯏꯕ ꯋꯥꯟ ꯑꯩꯗꯤ ꯐꯖꯟ ꯋꯥꯏ
ꯑꯩꯗꯤ ꯉꯝꯃꯔꯣꯏꯔꯗꯤ ꯈꯟꯕꯅꯦꯕ
ꯎꯝ
ꯑꯗꯨꯕꯨ ꯑꯃ ꯆꯟꯈꯤꯕꯗꯩꯗꯤ ꯊꯥꯖꯕ ꯍꯧꯔꯦ
ꯑꯩꯗꯤ ꯊꯥꯖ ꯑꯩ
ꯑꯍ ꯑꯩꯗꯤ ꯉꯝꯗꯧ ꯃꯥꯟꯗ꯭ꯔꯦ ꯋꯥꯈꯜ ꯌꯥꯝ ꯋꯥꯏ ꯑꯗꯨꯕꯨ ꯃꯣꯏꯁꯤ ꯃꯤꯅꯤꯠ ꯇꯔꯥ ꯃꯅꯨꯡꯗꯅꯦꯕ ꯇꯧꯔꯤꯗꯣ
ꯅꯠꯇ꯭ꯔꯣ ꯑꯗꯨꯗ ꯑꯁ
ꯃꯥꯅꯦ
ꯏꯁ ꯏꯃꯥꯟꯅꯕꯁꯤꯡꯅ ꯑꯩꯕꯨ ꯉꯝꯃꯔꯣꯏ ꯍꯥꯏꯅꯀꯣ ꯍꯦꯛꯇ ꯑꯩꯉꯣꯟꯗ ꯊꯥ ꯊꯥꯔꯛꯄꯅꯦ ꯑꯃꯨꯛ ꯒꯥꯔꯤꯗ ꯑꯃꯨꯛ ꯀꯥ ꯍꯥꯟ ꯒꯥꯔꯤꯗ ꯑꯃꯨꯛ ꯇꯨꯝꯍꯟ ꯇꯧꯔꯒ
ꯑꯗꯨꯗꯣ ꯌꯥꯝ ꯅꯣꯛꯅꯤꯡꯉꯤꯅꯦ
ꯑꯗꯨ ꯌꯥꯝ ꯅ‌ꯣꯛꯅꯤꯡꯉ‌ꯦ ꯑꯩꯗꯤ ꯏꯃꯥꯟꯅꯕꯁꯤꯡꯁꯨ ꯌꯥꯝ ꯂꯩꯌꯦꯕꯀꯣ
ꯎꯝ
ꯑꯁ ꯑꯩꯅ ꯄꯥꯝꯕꯗꯣ ꯃꯣꯏꯅ ꯍꯩꯅꯗꯕ
ꯑꯗꯨ ꯃꯤ ꯃꯤ ꯈꯔꯗꯤ ꯂꯩꯁꯥꯕꯤꯁꯤꯡꯁꯦ ꯔꯣꯅꯥꯜ ꯑꯃꯗꯣ ꯁꯞꯄꯣꯔꯠ ꯌꯥꯝ ꯇꯧꯋꯤꯅꯦ
ꯑꯩꯗꯤ ꯍꯣꯏ ꯃꯥꯁꯦꯀꯣ ꯃꯁꯛꯇꯣ ꯃꯁꯛ ꯐꯖꯩ ꯂ ꯃꯥ ꯍꯧꯖꯤꯛꯀꯥꯟ ꯅꯨꯄꯤ ꯌꯥꯝ ꯁꯞꯄꯣꯔꯠ ꯇꯧꯕꯗꯣ
ꯎꯝ
ꯑꯗꯨ ꯃꯁꯛꯇꯤ ꯑꯗꯨꯝ ꯐꯖꯩꯌꯦꯕ ꯑꯗꯨꯕꯨ ꯑꯩꯗꯤ ꯍꯧꯖꯤꯛ ꯑꯩꯈꯣꯏꯒꯤ ꯅꯝꯕꯔ ꯇꯦꯟ ꯇꯧꯕꯗꯣ
ꯎꯝ
ꯑꯗꯨ ꯅꯨꯄꯥꯁꯦ ꯍꯦꯛ ꯌꯦꯡꯕꯗ ꯅꯨꯡ ꯅꯨꯡꯁꯤꯕ ꯑꯃ ꯐꯥꯎꯋꯦꯕ ꯏꯪ ꯇꯞꯄꯒ
ꯌꯥꯝ ꯆꯝꯁꯨ ꯆꯝꯕꯅꯤꯗ ꯃꯥꯗꯤ
ꯍꯣꯏ
ꯑꯃꯗꯨꯗꯤ ꯑꯩꯁ ꯂꯣꯏꯔꯝꯅꯦ ꯋꯥꯖꯥꯎ ꯌꯥꯝ ꯉꯥꯡꯕꯅꯦ
ꯉꯥꯡꯕꯅꯦ ꯍꯣꯏ ꯅꯝꯕꯔ ꯇꯦꯟꯒꯤ ꯅꯝꯕꯔ ꯇꯔꯥ ꯄꯨꯕ ꯅꯨꯄꯥꯒꯤꯗꯃꯛ ꯋꯥꯈꯜ ꯋꯥꯔꯒ ꯃꯥ ꯉꯝꯗ꯭ꯔꯗꯤ ꯍꯥꯏꯅ ꯑꯩꯅ ꯇꯨꯝꯕ ꯌꯥꯗꯕꯤ ꯇ ꯂꯩꯔꯒ ꯃꯥꯁꯦ ꯀꯔꯤꯝꯇ ꯈꯪꯉꯝꯃꯣꯏꯅꯦ ꯑꯩꯅ ꯋꯥꯔꯤꯁꯦ
ꯃꯥꯅꯕꯨ ꯈꯪꯕꯤꯔꯗꯤ ꯂꯣꯏꯔꯦꯍꯦ
ꯑꯗꯨꯅꯦ ꯅꯣꯡꯃ ꯑꯩ ꯃꯥ ꯊꯤꯕ ꯆꯠꯇꯣꯏꯅꯦ
ꯑꯩꯕꯨꯁꯨ ꯀꯧꯔꯛꯎ ꯀꯣ
ꯍꯣꯏ ꯐꯥꯔꯒ ꯄꯨꯔꯛꯀꯦ
ꯀꯩꯅꯣ ꯇꯧꯕ꯭ꯔꯥ ꯅꯣꯏ ꯈꯨꯟꯗꯁꯨ ꯃꯥꯒꯨꯝꯅ ꯈꯔ ꯃꯃꯤꯡ ꯆꯠꯄ ꯍꯥꯏꯇꯥꯔꯦ ꯑꯗꯨꯒꯨꯝꯕ ꯂꯩꯕ꯭ꯔꯥ
ꯁꯥꯟꯅꯕꯗꯔꯣ
ꯎꯝ
ꯀꯥꯏꯗꯒꯤꯅꯣ ꯅ ꯑꯩꯈꯣꯏ ꯈꯨꯟꯗꯕꯨ ꯀꯥꯏ ꯂꯩꯒꯦꯔꯣ
ꯅꯣꯏ ꯈꯨꯟ ꯈꯛꯇꯗ ꯑꯗꯨꯗꯤ
ꯂꯩꯇꯦ ꯂꯩꯇꯦ ꯂꯩꯇꯦ ꯑꯝꯇ ꯂꯩꯇꯦꯕ
ꯃꯣꯏ ꯅꯣꯏ ꯈꯨꯟ ꯃꯔꯛꯇꯒꯤ ꯈꯔ ꯈꯔ ꯍꯩꯕꯗꯤ ꯂꯩꯔꯕꯅꯤꯅ
ꯍꯩꯇꯦ ꯆꯞ ꯃꯥꯟꯅꯩ ꯁꯤꯅ ꯍꯦꯜꯂꯦ ꯍꯥꯏꯕ ꯂꯩꯇꯦ ꯃꯣꯏ ꯁꯥꯟꯅꯔꯤꯗ ꯀꯣꯏ ꯅꯨꯄꯤꯗꯗꯤ ꯂꯩꯀꯣ
ꯅꯨꯄꯤꯗꯗꯤ ꯅꯨꯄꯤꯗꯅ ꯂꯩꯕ ꯑꯃꯨꯛꯀ
ꯑꯃꯨꯛꯇ ꯅꯨꯄꯤꯗ ꯃꯊꯛ ꯂꯩꯀꯥꯏꯗ ꯏꯃꯥꯟꯅꯕꯤ ꯑꯃ ꯈꯔ ꯅꯣꯏꯕ ꯏꯃꯥꯟꯅꯕꯤ ꯑꯃ ꯂꯩꯌꯦꯕ
ꯎꯝ
ꯃꯃꯥꯏꯁꯨ ꯈꯔ ꯆꯥꯎꯔꯒ ꯑꯗꯨ ꯏꯃꯥꯟꯅꯕꯤ ꯃꯥꯗꯤ ꯆꯦꯟꯕ ꯆꯣꯡꯕ ꯄꯥꯛ ꯇꯧꯗꯦꯕꯀꯣ
ꯎꯝ
ꯑꯗꯣ ꯃꯥꯅ ꯕꯣꯜ ꯀꯥꯎꯕꯁꯦ
ꯎꯝ
ꯌꯥꯝꯅ ꯂꯥꯞꯅ ꯆꯠꯄ
ꯍꯣꯏ
ꯑꯗꯨꯒ ꯍꯦꯛꯇ ꯃꯥꯁꯦ ꯃꯥꯒꯤ ꯃꯅꯥꯛꯇ ꯕꯣꯜ ꯂꯥꯛꯑꯗꯤ ꯃꯥꯁꯦ ꯍꯦꯛꯇ ꯎꯝ ꯀꯥꯎꯕꯗꯣ ꯐꯪꯉꯦꯕ
ꯎꯝ
ꯑꯩꯗꯤ ꯕꯣꯜ ꯂꯥꯛꯑꯗꯤ ꯀꯤꯔꯒ ꯆꯦꯝꯕꯗ ꯑꯁ
ꯑꯩꯗꯤ ꯀꯣꯛꯇꯒꯤ ꯀꯩꯅꯣ ꯇꯧꯔ ꯂꯩꯌꯦꯅ ꯀꯣꯛꯇꯒꯤ ꯕꯣꯜꯁ ꯁꯨꯖꯜꯂꯒ ꯀꯩꯅꯣꯝ ꯇꯧꯗ꯭ꯔꯥ
ꯎꯝ
ꯑꯩ ꯑꯗꯨ ꯀꯤꯌꯦ ꯆꯦꯜꯂꯤꯅꯦ ꯑꯩꯗꯤ ꯏꯅꯥꯛꯇ ꯂꯥꯛꯑꯗꯤ ꯆꯦꯜꯂꯦ
ꯅꯪꯗꯨ ꯑꯗꯨꯃꯥꯏꯅ ꯇꯧꯔꯝꯗꯕꯗꯣ ꯃꯤꯠꯇ ꯎꯔꯦꯍꯦ
ꯑꯗꯨꯅꯦ ꯍꯩꯇꯦ ꯑꯁ ꯁꯨꯝꯅ ꯁꯨꯝ ꯑꯩꯗꯤ ꯕꯣꯜ ꯈꯨꯟꯒꯤ ꯕꯣꯜ ꯑꯗꯨꯝ ꯁꯥꯟꯅꯔꯁꯨ ꯀꯣ
ꯎꯝ
ꯂꯣꯏꯔꯝꯗꯥꯏ ꯃꯤꯅꯤꯠ ꯃꯔꯤ ꯃꯉꯥꯗ ꯆꯪꯕ ꯋꯥꯅꯤ
ꯑꯁ ꯆꯪꯉꯒ ꯍꯦꯛꯇ ꯉꯝꯗꯦꯕ
ꯑꯥ ꯉꯝꯗꯤ ꯉꯝꯗꯦ ꯑꯩ ꯆꯦꯟꯕ ꯉꯝꯗꯦ ꯑꯁꯦꯡꯕ ꯑꯩ ꯆꯦꯟꯕꯁꯦ ꯀꯔꯤ ꯍꯥꯏꯁꯤꯔꯥ ꯑꯩ ꯂꯝꯕꯤ ꯆꯠꯄꯁꯦ ꯈꯔ ꯋꯥꯏꯑꯦꯕꯀꯣ ꯆꯠꯄ ꯍꯦꯛꯇ ꯋꯥꯒꯟꯕꯗꯣ ꯑꯣꯏꯕ ꯆꯦꯟꯕꯁꯨ ꯉꯝꯗꯦꯕ ꯑꯗꯨ ꯑꯉꯥꯡ ꯑꯩꯗꯤ ꯀꯨꯏꯔꯦꯕ ꯂꯧ ꯎꯕ ꯆꯠꯇꯕꯗꯣ
ꯑꯣ ꯎꯝ ꯑꯗꯨ ꯂꯝꯕꯦꯟ ꯁꯥꯡꯅ ꯆꯠꯂꯗꯤ ꯀꯃꯥꯏꯅ ꯁꯣꯔ ꯍꯣꯟꯕ ꯋꯥꯕ ꯅꯠꯇ꯭ꯔꯒ
ꯑꯗꯨꯃꯥꯏꯅ ꯇꯧꯗꯦ ꯈꯣꯡ ꯈꯣꯡ ꯋꯥꯕꯅꯤꯅ
ꯁꯣꯔꯗꯗꯤ ꯀꯩꯁꯨꯝꯇ ꯗꯔꯀꯥꯔ ꯕꯦꯔꯥ ꯂꯩꯇꯦ ꯈꯣꯡ ꯌꯥꯝ ꯋꯥꯏꯦ
ꯑꯗꯨ ꯑꯗꯨ ꯌꯧꯏ
ꯌꯧꯒ꯭ꯔꯗꯤ ꯈꯪꯗꯦꯍꯦ ꯑꯗꯨꯅꯦ ꯁꯣꯔ ꯍꯣꯟꯕ ꯅꯨꯡꯉꯥꯏꯖꯗꯤ ꯀꯩꯅꯣꯝꯃ ꯍꯥꯏꯕ ꯌꯥꯕꯀꯣ
ꯎꯝ
ꯈꯣꯡ ꯋꯥꯔꯛꯄ ꯋꯥꯅꯦ
ꯑꯌꯨꯠꯇ ꯑꯌꯨꯠꯇꯒꯨꯝꯕ ꯁꯖꯦꯜꯒꯨꯝꯕꯗꯤ ꯆꯦꯟꯗ꯭ꯔꯣ
ꯑꯥ ꯑꯩꯁꯦ ꯍꯧꯕꯗꯤ ꯌꯥꯝꯅ ꯊꯧꯅꯥ ꯐꯩꯌꯦꯀꯣ
ꯍꯣꯏ
ꯅꯨꯃꯤꯠ ꯅꯨꯃꯤꯠ ꯑꯍꯨꯝꯒꯨꯝꯕꯀꯣ
ꯑ
ꯃꯊꯪꯁꯦ ꯇꯥꯔꯒ ꯇꯨꯝꯕꯗꯨꯅꯤ ꯉꯝꯗꯦ ꯑꯏꯩꯅ ꯍꯛꯆꯥꯡ ꯁꯥꯖꯦꯜ ꯇꯧꯔꯒ ꯃꯁꯛ ꯐꯖꯍꯟꯒꯦ ꯍꯥꯏꯅ ꯈꯜꯂꯤꯁꯦ
ꯎꯝ
ꯆꯍꯤ ꯑꯅꯤ ꯑꯣꯏꯔꯛꯑꯦ ꯁꯨ ꯇꯧ ꯇꯧꯗ꯭ꯔꯤ
ꯑꯗꯨꯗꯤ ꯑꯗꯨꯗꯤ ꯁꯨꯛ ꯑꯣꯏ ꯑꯣꯏꯔꯣꯏꯕꯨ ꯅꯪꯁꯦ ꯑꯗꯨꯒꯤ ꯃꯇꯥꯡꯗꯗꯤ ꯌꯥꯗ꯭ꯔꯦ
ꯈꯜꯂꯒ ꯂꯩꯔꯤ ꯍꯥꯏꯔꯒ ꯑꯩꯅ
ꯉꯝꯂꯗꯤ ꯇꯧꯅꯦꯕ
ꯍꯣꯏ ꯅꯣꯡꯃ ꯅꯠꯇ꯭ꯔꯁꯨ ꯅꯣꯡꯃꯗꯤ ꯑꯩ ꯇꯧꯒꯦꯅ ꯈꯜꯂꯦꯀꯣ
ꯎꯝ ꯇꯣꯛꯑꯒꯦꯟꯅꯗꯤ ꯂꯦꯞꯇꯦꯕꯀꯣ
ꯎꯝ ꯇꯧꯅꯤ ꯇꯧꯗꯅꯗꯤ ꯂꯦꯞꯄꯣꯏ
ꯑꯗꯨ ꯅꯪꯀꯣ ꯄꯥꯈꯪꯗ ꯅꯨꯄꯥꯗ ꯍꯥꯏꯕ ꯇꯥꯔꯦ ꯀꯔꯝꯕ ꯃꯑꯣꯡꯗ ꯄꯥꯝꯒꯦ
ꯑꯩꯒꯤ ꯅꯨꯄꯥꯁꯤꯕꯣ
ꯐꯤꯔꯣꯟ ꯁꯦꯠꯄ ꯃꯑꯣꯡ ꯁꯝ ꯀꯛꯄꯥ ꯃꯑꯣꯡ ꯂꯩꯗꯅ
ꯑꯗꯨꯗꯤ ꯅꯨꯄꯥꯁꯦ ꯑꯩꯗꯤ ꯅꯨꯄꯥ ꯋꯥ ꯌꯥꯝ ꯄꯦꯠꯄꯁꯦ ꯍꯩꯅꯗꯦ
ꯋꯥ
ꯅꯨꯄꯤꯅ ꯄꯦꯠꯄꯅ ꯄꯦꯠꯄꯅꯦꯀꯣ
ꯎꯝ
ꯑꯩꯗꯤ ꯑꯗꯨꯝ ꯄꯦꯠꯂꯦꯕ ꯑꯗꯨꯒ ꯑꯩꯒꯤ ꯅꯨꯄꯥꯗꯤ ꯄꯦꯠꯄ ꯌꯥꯗꯦ ꯑꯩꯅ ꯍꯥꯏꯕꯗ ꯎꯝ ꯎꯝ ꯇꯧꯔꯂ ꯏꯗꯣꯏꯅꯦ ꯋꯥ ꯌꯥꯝ ꯄꯦꯠꯂꯗꯤꯦ ꯌꯥꯝ ꯍꯩꯅꯗꯦꯕ ꯑꯗꯨꯒ
ꯎ
ꯁꯝꯒꯨꯝꯕꯗꯤ ꯀꯥ ꯍꯦꯟꯅ ꯑꯩꯗꯤ ꯁꯤ ꯄꯥꯝꯃꯦ ꯍꯥꯏꯕ ꯂꯩꯇꯦ ꯑꯗꯨ ꯃꯁꯝ ꯁꯥꯡꯕ ꯈꯣꯠꯄꯗꯤ ꯄꯥꯝꯗ꯭ꯔꯦꯀꯣ
ꯎꯝ ꯑꯗꯨꯒ ꯀꯩꯅꯣꯗꯤ ꯅꯤꯁꯥ ꯆꯥꯕ
ꯑꯁ ꯅꯤꯁꯥ ꯆꯥꯕꯁꯤꯗꯤ ꯑꯩꯗꯤ ꯀꯨꯋꯥ ꯃꯔꯨ ꯆꯥꯕ ꯐꯥꯎ ꯄꯥꯝꯗꯦꯍꯦ
ꯑꯩ ꯁꯨꯡꯄꯥꯝ ꯄꯥꯝꯗꯦ
ꯀꯩꯒꯤꯅꯣꯕ
ꯀꯩꯁꯨꯗꯤ ꯇꯧꯗꯦꯕꯀꯣ
ꯎꯝ
ꯄꯩꯁꯥꯒꯨꯝꯕꯁꯦ ꯃꯐꯝ ꯆꯥꯗꯕꯤꯗ ꯃꯥꯡꯍꯜꯂꯛꯑꯅꯤꯅ ꯑꯗꯨ ꯑꯣꯏꯔꯗꯤ
ꯑꯣ
ꯅꯠꯇ꯭ꯔꯣ
ꯑꯗꯨ ꯃꯤ ꯈꯔꯅ ꯍꯥꯏꯕꯗꯤ ꯅꯣꯏ ꯅꯨꯡꯁꯤꯅꯕꯁꯤꯡꯗ ꯅꯨꯡꯁꯤꯅꯕꯤꯅ ꯆꯥꯒꯅꯨ ꯍꯥꯏꯅ ꯊꯤꯡꯉꯗꯤ ꯌꯥꯏ ꯍꯥꯏꯅꯤ
ꯑꯩꯗꯤꯒꯣ ꯊꯤꯡꯁꯨ ꯊꯤꯡꯉꯣꯏ ꯆꯥꯕꯁꯨ ꯀꯣꯏꯔꯣꯏ
ꯆꯥꯕ ꯀꯣꯏꯗꯗꯤ ꯀꯃꯥꯏꯅ ꯊꯦꯡꯗꯣꯏꯕ
ꯑꯗꯨꯅꯦ ꯍꯥꯏꯗꯤ ꯑꯩꯅ ꯃꯥ ꯀꯣꯏꯔꯒ ꯊꯤꯡꯒꯦ ꯍꯥꯏꯕꯗꯤ ꯑꯩꯒꯤ ꯋꯥꯈꯜꯗ ꯑꯝꯇ ꯂꯩꯇꯦꯕꯀꯣ
ꯎꯝ
ꯆꯥꯗꯕ ꯀꯨꯏꯒꯦ ꯍꯥꯏꯕ ꯋꯥꯈꯜꯗ ꯑꯩ ꯊꯤꯡꯕꯁꯨ ꯉꯝꯃꯣꯏꯕ
ꯑꯗꯨꯗꯤ ꯀꯩꯅꯣꯃꯒ ꯏꯃꯨꯡꯗ ꯈ꯭ꯋꯥꯏꯗꯩ ꯑꯍꯟ ꯄꯥꯝꯕ꯭ꯔꯥ ꯌꯥꯏꯃ ꯄꯥꯝꯕ꯭ꯔꯥ ꯑꯇꯣꯝꯕ ꯄꯥꯝꯕ꯭ꯔꯥ
ꯑꯩꯗꯤ ꯑꯍꯟ ꯄꯥꯝꯃꯤꯅ
ꯀꯩꯒꯤꯅꯣ
ꯑꯩꯗꯤ ꯑꯍꯜ ꯑꯣꯏꯔꯗꯤ ꯃꯣꯏ ꯏꯃꯨꯡꯗ ꯈꯔ ꯆꯥꯎꯗ꯭ꯔꯣ
ꯑꯁ
ꯅꯠꯇ꯭ꯔꯥ
ꯌꯥꯢ
ꯑꯗꯨꯗꯤ ꯅꯪꯗꯤ ꯈꯔ ꯆꯥꯎꯔ ꯆꯥꯎꯔꯕꯅꯤꯅ ꯑꯗꯨꯝ ꯐꯩꯌꯦꯅ
ꯑꯩꯁꯦ ꯅꯣꯛꯅꯤꯡꯉꯤꯕꯨ
ꯅꯪ ꯄꯥꯝꯗ꯭ꯔꯣꯅꯦ ꯑꯩ ꯄꯥꯝꯃꯗꯤ ꯍꯣꯏ ꯑꯩꯒꯤ ꯅꯨꯄꯥꯈꯣꯏꯒꯤ ꯃꯅꯥꯎ ꯅꯨꯄꯥꯒꯤ ꯅꯨꯄꯤꯗꯨꯁꯨ ꯑꯩꯅ ꯋꯥ ꯀꯔꯤꯀꯔꯤꯅꯣ ꯍꯥꯏꯕ ꯌꯥꯔꯦꯅ
ꯌꯥꯏ
ꯃꯆꯦꯅꯦ ꯃꯆꯦꯅꯦ ꯍꯥꯏꯕꯒꯤ ꯃꯤꯡꯊꯣꯟꯗ ꯑꯩꯁꯦ ꯑꯗꯨꯝ ꯆꯥꯎꯔ ꯂꯩꯔꯅꯤꯕ
ꯎꯝ ꯑꯗꯨꯒ ꯎꯝ ꯂꯩꯁꯥꯕꯤꯁꯤꯡꯁꯦ ꯈ꯭ꯋꯥꯏ ꯑꯇꯣꯝꯕ ꯌꯨꯝ ꯑꯇꯣꯝꯕ ꯑꯩꯈꯣꯏꯗ ꯌꯨꯝ ꯄꯥꯅꯤꯡꯗꯦ ꯍꯥꯏꯅꯤꯀꯣ
ꯎꯝ
ꯍꯥꯏꯕꯗꯤ ꯃꯣꯏ ꯃꯀꯨꯕꯣꯛꯁꯤꯡꯗ ꯁꯦꯕꯥ ꯇꯧꯅꯤꯡꯗꯦ ꯍꯥꯏꯅꯦ
ꯑꯩꯗꯤꯀꯣ
ꯑꯥ
ꯑꯍꯟꯁꯤꯡꯅꯕꯨ ꯑꯗꯨꯝ ꯅꯨꯡꯁꯤꯗ ꯀꯔꯤ ꯁꯦꯕꯥ ꯇꯧꯅꯤꯡꯗꯕ꯭ꯔꯣ ꯍꯥꯏꯕꯗꯤ ꯏꯃꯥ ꯏꯄꯥꯁꯨ ꯂꯩꯕꯅꯤꯅ ꯏꯃꯥ ꯏꯄꯥꯕꯨꯁꯨ ꯃꯤꯅ ꯑꯗꯨꯃꯥꯏ ꯈꯜꯂꯗꯤ ꯑꯩꯁꯨ ꯌꯥꯔꯣꯏꯕ ꯑꯗꯨꯒꯤ ꯑꯩꯗꯤ ꯏꯃꯥ ꯏꯄꯥ ꯍꯤꯡꯗ꯭ꯔꯗꯤ ꯑꯃ ꯀꯩꯅꯣꯝꯃ ꯍꯥꯏꯕ ꯌꯥꯢꯒꯣ ꯃꯣꯏꯒꯤꯁꯨ ꯑꯗꯨꯝ ꯂꯩꯗꯣꯏꯅꯦ ꯑꯩꯗꯤ ꯑꯁ ꯌꯥꯗꯦ ꯑꯩꯗꯤ ꯏꯃꯥ ꯏꯄꯥꯗꯒ ꯀꯩꯅꯣ ꯇꯧꯔꯗꯤ ꯌꯨꯝ ꯍꯜꯂꯛꯑꯒ ꯐꯨꯗꯣꯏꯅꯦ
ꯑꯗꯨ ꯑꯗꯨꯒꯣ ꯅꯪ ꯅꯨꯄꯥꯅ ꯅꯨꯄꯥꯅꯕꯨ ꯀꯩꯅꯣ ꯇꯧꯕꯗꯣ ꯌꯥꯑꯣꯡ ꯏꯟꯕꯗꯣ
ꯍꯣꯏ
ꯑꯗꯨ ꯄꯥꯝꯕꯔꯥ
ꯍꯣꯏ ꯃꯇꯥꯡ ꯃꯇꯝ ꯍꯥꯏꯇꯥꯔꯦ ꯍꯣꯏ ꯃꯇꯝ ꯍꯣꯏ ꯇꯥꯟ ꯆꯥꯗꯕ ꯍꯥꯏꯕꯗꯤ ꯀꯩꯅꯣ ꯑꯃꯥ ꯀꯩꯅꯣ ꯇꯧꯔꯗꯤ ꯏꯜꯂꯁꯨ ꯀꯩꯁꯨ ꯀꯥꯏꯕ ꯂꯩꯇꯦ ꯍꯥꯏꯅ ꯈꯂꯦ ꯅꯠꯇ꯭ꯔꯥ
ꯌꯥꯏ ꯑꯗꯨ ꯅꯪꯗꯤ ꯅꯣꯏ ꯑꯃꯗꯣ ꯅꯣꯏꯗ ꯄꯨꯔꯒ ꯆꯠꯄꯗꯣ ꯅꯪ ꯉꯝꯒꯗ꯭ꯔꯥ
ꯍꯣꯏ ꯉꯝꯗꯤ ꯉꯝꯅꯤꯕ ꯑꯗꯣ ꯄꯨ ꯁꯨꯄꯨꯄꯨꯔꯣꯏ ꯑꯗꯨꯕꯨꯗꯤ ꯑꯩꯗꯤ ꯄꯨꯒꯗꯧꯃꯤ ꯅꯠꯇꯦ
ꯎꯝ
ꯑꯩꯈꯣꯏ ꯌꯨꯝꯗ ꯃꯣꯏ ꯄꯨꯔꯒ ꯑꯩꯈꯣꯏ ꯐꯥꯎ ꯆꯥꯅꯤꯡꯉꯥꯏ ꯂꯩꯇꯦ ꯃꯣꯏ ꯊꯥꯛꯅꯤꯡꯉꯥꯏ ꯎꯄꯥꯏ ꯂꯩꯇꯦꯍꯦ
ꯎꯝ ꯑꯗꯨꯗꯤ ꯉꯁꯥꯏ ꯃꯉꯥ ꯂꯩ ꯍꯥꯏꯕꯗꯣ
ꯑꯗꯣ ꯑꯃꯗꯤ ꯈꯟ ꯃꯥꯗꯦꯅ ꯃꯉꯥ ꯑꯃ ꯈꯜꯂꯦꯗ ꯍꯧꯖꯤꯛ ꯐꯥꯎꯗꯤ ꯒꯌꯥꯟ ꯇꯥꯗꯦꯗ ꯎ ꯃꯉꯥꯃꯛ ꯍꯧꯖꯤꯛ ꯊꯝꯃꯤꯅꯦ
ꯌꯦꯡꯅꯤꯡ ꯉꯤꯅꯦ
ꯑꯩꯐꯥꯎ ꯁꯛ ꯎꯗꯕ ꯈꯔ ꯂꯩꯔꯤꯌꯦ
ꯑꯩ